ꯍꯣꯏ ꯍꯣꯏ ꯇꯥꯏꯌꯦ
ꯑꯣꯏ ꯁꯦꯡꯅ ꯇꯥꯕ꯭ꯔꯣ
ꯎꯝ ꯐꯖꯅ ꯇꯥꯏ
ꯀꯩꯗꯧꯔꯝꯃꯤꯅꯣ ꯑꯩꯗꯤ ꯍꯧꯖꯤꯛ ꯀꯌꯥ ꯑꯗꯨꯝ ꯐꯝꯔꯒ ꯂꯩꯌꯦ ꯀꯩꯅꯣ ꯇꯧꯋꯦ ꯑꯩꯒꯤ ꯈꯣꯟꯗꯣ ꯑꯃꯨꯛ ꯍꯜꯂꯛꯑꯦ ꯑꯣ ꯀꯩꯅꯣ ꯇꯧꯕꯒꯤꯅꯦ ꯑꯗꯨꯝ ꯃꯔꯥꯡ ꯃꯔꯥꯛꯗꯤ ꯑꯗꯨꯝ ꯇꯧꯕꯅꯦꯕꯀꯣ
ꯑꯣ ꯍꯣ ꯍꯣꯏ
ꯑꯩꯈꯣꯏꯒꯤꯁꯨ ꯑꯗꯨꯝ ꯇꯧꯋꯤꯗ ꯃꯔꯛ ꯃꯔꯛꯇꯗꯤ ꯌꯥꯗꯕ ꯃꯇꯝ ꯂꯩꯕ
ꯃꯥꯂꯦ ꯑꯁ ꯑꯃꯨꯛꯀ ꯅꯨꯡꯁꯥ ꯊꯣꯛꯑꯦ ꯅꯣꯡ ꯆꯨꯒꯗ꯭ꯔꯥ ꯈꯜꯂꯒ
ꯑꯗꯨꯅꯦ ꯉꯁꯤꯁꯦ ꯑꯁ ꯑꯩꯈꯣꯏꯁꯨ ꯀꯩꯅꯣ ꯎꯝ ꯅꯣꯡ ꯆꯨꯒꯗꯕ ꯇꯧ ꯃꯥꯜꯂꯦ ꯆꯠꯁꯨ ꯆꯠꯇꯕ ꯀꯣꯏꯕ ꯆꯠꯁꯦ ꯍꯥꯏꯅꯔꯒ ꯑꯣ ꯆꯠꯇ꯭ꯔꯦ ꯌꯥꯝ ꯌꯨꯝꯗ ꯁꯥꯕꯒꯤ ꯂꯩꯕ ꯅꯨꯡꯉꯥꯏꯇꯕꯗꯣ
ꯍ ꯍꯣ ꯍꯣ
ꯑꯗꯨꯒꯤ ꯆꯠꯂꯤꯅꯦꯕ ꯆꯠꯁꯤꯔꯥ ꯍꯥꯏꯅꯕꯅꯦ ꯑꯗꯨꯒ ꯅꯣꯡ ꯃꯪꯕꯒꯤ ꯆꯠꯄ ꯇꯣꯛꯑꯦꯕ ꯑꯗꯨꯒ ꯑꯗꯨ ꯃꯤ ꯑꯃꯗ ꯂꯩꯕꯁꯨ ꯕꯣꯔꯤꯡ ꯌꯥꯝ ꯆꯨꯋꯦꯕꯀꯣ ꯀꯗꯒꯤ ꯇꯃꯦ ꯍ ꯎꯝ ꯅꯣꯡ ꯆꯣꯏꯨꯔꯁꯨ ꯐꯥꯒꯗꯕꯅꯦꯗ ꯈꯔꯥ ꯏꯪꯅꯕ ꯎꯝ ꯑꯩꯗꯤꯀꯣ ꯏꯁꯤꯡ ꯋꯥꯠꯄꯅꯤꯅ ꯅꯣꯡ ꯆꯨꯕꯗꯣ ꯑꯃꯨꯛꯀ ꯄꯥꯝꯈ꯭ꯔꯦ ꯑꯣ ꯑꯗꯨꯅ ꯅꯣꯡꯆꯨꯗꯣ ꯏꯁꯤꯡꯒꯨꯝꯕꯁꯨ ꯅꯨꯡꯉꯥꯏꯕ ꯑꯩꯈꯣꯏꯒꯤꯁꯨ ꯀꯣ
ꯍꯣꯏ ꯍꯣꯏ
ꯂꯩꯕꯁꯨ ꯅꯨꯡꯉꯥꯏꯕ ꯍꯧꯖꯤꯛꯀꯥꯟꯁꯦ ꯑꯩꯈꯣꯏꯒꯤ ꯂꯥꯛ ꯎꯝ ꯑꯩꯈꯣꯏꯁꯨꯅꯦ ꯏꯁꯤꯡ ꯂꯥꯛꯄꯗꯣ ꯍꯞꯇꯥ ꯑꯃ ꯗ ꯑꯃꯔꯛ ꯀꯨꯝꯕ ꯈꯛꯇꯅꯤ ꯂꯥꯛꯄꯁꯨ ꯏꯁꯤꯡ ꯐꯖꯅ ꯇꯥꯗꯦ ꯏꯁꯤꯡ ꯇꯥꯕꯗꯣ ꯌꯥꯝ ꯇꯞꯃꯁꯨ ꯇꯥꯕ ꯑꯁ ꯏꯁꯤꯡ ꯁꯣꯛꯄꯁꯨ ꯋꯥꯏꯑꯦꯗ ꯍꯥꯟꯅꯗꯤ ꯏꯁꯤꯡ ꯌꯥꯝ ꯌꯥꯝ ꯇꯥꯏꯑꯕꯁꯤꯡ ꯤꯡ ꯄꯥꯏꯗꯣꯏ ꯌꯥꯝ ꯊꯅ ꯇꯥꯕꯒꯤꯀꯣ ꯁꯣꯛꯄ ꯅꯨꯡꯉꯥꯏꯕ ꯍꯥꯏꯕꯅꯦꯕ ꯑꯗꯨ ꯑꯣꯏꯔꯁꯨ ꯍꯧꯖꯤꯛꯀꯥꯟꯗꯤ ꯅꯨꯡꯉꯥꯏꯇ꯭ꯔꯦꯗ
ꯑꯩꯈꯣꯏꯁꯨꯅꯦ ꯍꯧꯖꯤꯛꯀꯥꯟꯀꯣ ꯐꯖꯅ ꯏꯁꯤꯡ ꯇꯥꯗꯦꯕ ꯑꯗꯣ ꯑꯗꯨꯃꯥꯏꯅ ꯈꯔ ꯀꯨꯏꯔꯛꯑꯗꯤ ꯑꯃꯨꯛꯀ ꯏꯁꯤꯡ ꯂꯩꯔꯅꯤꯕ
ꯑꯁ ꯏꯁꯤꯡ ꯅꯅꯥꯕꯁꯤ ꯄꯩꯁꯥꯁꯦ ꯌꯥꯝ ꯆꯠꯄꯅꯦ ꯑꯁ
ꯎꯝ ꯑꯩꯈꯣꯏꯁꯦ ꯂꯩꯗ꯭ꯔꯒ ꯂꯩꯔꯗꯤꯀꯣ ꯑꯃ ꯒꯥꯔꯤ ꯑꯆꯧ ꯎ ꯂꯩꯗꯅ ꯏꯁꯤꯡ ꯄꯨꯕꯒꯤ ꯒꯥꯔꯤ ꯑꯗꯣ ꯑꯅꯤꯒꯨꯝꯕ ꯍꯦꯛ ꯍꯦꯛ ꯂꯩꯌꯦꯕ ꯑꯩꯈꯣꯏꯗꯤ ꯑꯗꯣ ꯄꯩꯁꯥ ꯈꯥꯏꯒꯠꯅꯔꯒꯀꯣ ꯂꯩꯕꯅꯦꯕ ꯑꯗꯣ ꯂꯩꯗ꯭ꯔꯒ ꯂꯩꯕ ꯅꯨꯃꯤꯠꯇꯗꯤ ꯄꯩꯁꯥ ꯌꯥꯝ ꯌꯥꯝ ꯆꯠꯂꯦ
ꯍꯣꯏ ꯏꯁꯤꯡ ꯀꯩꯅꯣ ꯆꯥꯎꯅ ꯇꯦꯡꯍꯤꯤ ꯆꯥꯎꯅ ꯂꯐꯝ ꯑꯣꯏꯕꯒꯤꯅꯦ ꯑꯗꯨ ꯀꯨꯏꯅ ꯁꯤꯖꯤꯟꯅꯕ꯭ꯔꯣ ꯌꯥꯝꯣꯏ ꯁꯤꯖꯤ ꯅꯅꯥꯗꯦꯇꯥ ꯄꯝꯕꯅꯤꯅꯣꯀꯣ ꯀꯨꯏꯅ ꯂꯩꯕꯗꯣ
ꯑꯗꯣ ꯑꯗꯨ ꯂꯩꯕ ꯏꯁꯤꯡꯗ ꯈꯛꯇꯅ ꯐꯤꯁꯨ ꯁꯨꯒꯅꯤ ꯆꯥꯛꯁꯨ ꯊꯣꯡꯒꯅꯤ
ꯁꯤꯖꯤꯟꯅꯔꯦꯕ ꯍ
ꯑꯗꯨꯒꯤ ꯌꯥꯝ ꯀꯨꯏꯅ ꯁꯤꯖꯤꯟꯅꯕ ꯅꯠꯇꯦꯗ ꯑꯩꯈꯣꯏꯗꯤ ꯏꯁꯤꯡꯗꯣ ꯈꯔ ꯁꯤꯖꯤꯟꯅꯕꯒꯟꯕꯗꯣ
ꯍ
ꯇꯧꯋꯦꯕ
ꯎꯝ ꯂꯤꯛꯉꯥꯁꯨ ꯁꯤꯖꯤꯟꯅꯕ ꯍꯩꯇꯕ ꯑ ꯌꯥꯝ ꯌꯥꯝ ꯁꯤꯖꯤꯟꯅꯕ ꯑꯗꯨꯒꯤꯅꯦ ꯏꯁꯤꯡꯁꯨ ꯑꯩꯈꯣꯏꯁꯨ ꯑꯗꯨꯝ ꯍꯥꯏꯕꯅꯦ ꯍꯣꯏ ꯂꯩꯃꯤꯟꯅꯕꯁꯤꯡꯅ ꯑꯁ ꯅꯣꯏ ꯁꯤ ꯏꯁꯤꯡ ꯌꯥꯝ ꯄꯥꯏꯅꯦ ꯍꯥꯏꯕꯀꯣ ꯑꯩꯈꯣꯏꯗꯤ ꯑꯩꯈꯣꯏꯁꯨ ꯃꯤ ꯑꯇꯣꯞꯄꯗꯤ ꯁꯤꯟꯗꯦꯛꯁ ꯑꯃꯃꯝ ꯈꯥꯎꯛꯇꯅꯦꯕ ꯄꯥꯏꯔꯤꯗꯣ ꯍꯣꯏꯅ ꯁꯤꯟꯇꯦꯛꯁ ꯑꯅꯤ ꯄꯥꯏꯔꯤꯅꯦꯕ ꯑꯗꯨ ꯑꯣꯏꯔꯁꯨ ꯑꯩꯈꯣꯏꯅ ꯊꯨꯅ ꯂꯣꯏꯕ ꯑꯗꯨꯒꯤ ꯑꯁ ꯅꯣꯏꯗꯤ ꯀꯩꯒꯤꯅꯣ ꯌꯥꯝ ꯊꯨꯅ ꯁꯤꯖꯤꯟꯅꯩꯌꯦ ꯍꯥꯏꯕꯀꯣ
ꯎꯝ
ꯑꯁ ꯑꯣꯈꯣꯏ ꯁꯦ ꯈ ꯂꯗ ꯃꯤꯁꯨ ꯀꯩꯅꯣ ꯌꯥꯝꯕꯒꯤꯦꯔꯥ ꯈꯪꯗꯦ ꯑꯗꯨ ꯑꯣꯏꯔꯁꯨ ꯑꯗꯨꯝ ꯁꯤꯖꯤꯟꯅꯩꯌꯦ ꯑꯩꯅ ꯍꯥꯏꯕ ꯑꯗꯨ ꯍꯥꯏ ꯑꯩꯈꯣꯏꯗ ꯁꯨꯝ ꯍꯥꯏꯕꯅꯦꯕ ꯏꯁꯤꯡ ꯁꯨꯔꯁꯨ ꯑꯩꯈꯣꯏꯅ ꯌꯥꯝ ꯊꯦꯡ ꯊꯦꯡꯉꯁꯨ ꯣꯏꯅꯦ ꯃꯤ ꯑꯇꯣꯞꯄ ꯍꯦꯛ ꯂꯣꯏ ꯂꯣꯏ ꯂꯣꯏꯔꯀꯥꯟꯗ
ꯎꯝ
ꯏꯃꯥꯟꯅꯕꯤ ꯑꯃꯗꯤ ꯃꯥꯗꯤ ꯀꯩꯅꯣ ꯂꯩꯌꯦꯕ ꯃꯊꯟꯗ ꯍꯧꯖꯤꯛꯤ ꯃꯅꯥ ꯃꯄꯥꯒ ꯂꯩꯌꯦ ꯑꯗꯨ ꯑꯣꯏꯔꯁꯨ ꯏꯁꯤꯡꯗꯤ ꯌꯥꯝ ꯆꯦꯛꯁꯤꯟꯅ ꯁꯤꯖꯤꯟꯅꯩꯌꯦꯕ ꯃꯣꯏꯗꯤ
ꯑ ꯑꯥ
ꯑꯁ ꯐꯤꯁꯨꯀꯣ ꯌꯥꯝ ꯁꯨ ꯎꯝ
ꯑꯗꯨꯒꯤ ꯏꯁꯤꯡꯗꯤ ꯀꯨꯏꯅ ꯆꯠꯇꯕꯅꯦ
ꯑꯣ
ꯑꯗꯨꯗꯤ ꯍꯧꯖꯤꯛꯇꯤ ꯅꯨꯡꯁꯥ ꯁꯥꯕ ꯃꯇꯝꯁꯨ ꯑꯣꯏꯕꯅꯤꯅꯀꯣ ꯏꯔꯨꯕ ꯑꯩꯈꯣꯏꯁꯨ ꯇꯣꯏꯅ ꯏꯔꯨꯋꯦ ꯐꯤ ꯁꯨꯕꯁꯨ ꯇꯣꯏꯅ ꯁꯨꯋꯦ ꯑꯗꯨꯒꯤ ꯏꯁꯤꯡꯁꯦ ꯀꯨꯏꯅ ꯆꯠꯇ꯭ꯔꯕꯅꯤ
ꯆꯥꯕ ꯃꯇꯝ ꯑꯣꯏꯕꯅꯤꯅ ꯏꯔꯨꯕꯁꯨ ꯅꯨꯡꯇꯤꯒꯤ ꯏꯔꯨꯗ꯭ꯔꯗꯤ ꯌꯥꯗꯕꯀꯣ
ꯍꯣꯏ ꯑꯗꯨꯅꯦ
ꯑꯗꯨꯒꯤ ꯑꯁ ꯅꯨꯡꯗꯥꯡꯐꯥꯎ ꯁꯥꯔꯒ ꯇꯨꯝꯃꯁꯨ ꯌꯥꯗꯦ ꯌꯥꯝ ꯁꯥꯔꯅꯨꯀꯣ ꯇ ꯁꯅꯨꯡꯉꯥꯏꯇ
ꯑꯩꯈꯣꯏꯁꯨ ꯐꯦꯟ ꯊꯥꯔꯒ ꯇꯨꯝꯃꯦ ꯑꯗꯨꯒꯤ ꯂꯣꯛ ꯈꯨꯒꯦ ꯈꯨꯒꯦ ꯇꯧꯋꯦꯕ
ꯍꯣꯏ ꯐꯦꯟ ꯃꯈꯥꯗ ꯌꯥꯝ ꯀꯩꯅꯣ ꯇꯣꯏꯅ ꯂꯩꯕꯁꯨ ꯐꯠꯇꯕꯅꯦ ꯎ
ꯁꯥꯕꯅꯤꯅ ꯁꯥꯕ ꯃꯇꯝꯗ ꯇꯨꯝꯕ ꯅꯨꯡꯉꯥꯏꯇꯦꯀꯣ
ꯍꯣꯏ ꯅꯨꯡꯉꯥꯏꯇꯦ ꯑꯁ ꯋꯤꯟꯇꯔ ꯑꯃꯨꯛ ꯆꯪꯅꯤꯡꯈ꯭ꯔꯦ
ꯍꯣꯏ ꯑꯩꯁꯨ ꯏꯪꯕ ꯃꯇꯝꯗꯣ ꯌꯥꯝ ꯄꯥꯝꯔꯦ ꯑꯗ ꯀꯩꯒꯤꯔ ꯍꯥꯏ ꯊꯨꯝꯅꯕꯅꯦꯕ
ꯑꯣ ꯇꯨꯝꯕꯁꯨ ꯅꯨꯡꯉꯥꯏꯗꯅ ꯑꯗꯨ ꯃꯇꯝꯗꯤ
ꯁꯨꯕꯗꯤ ꯅꯨꯡꯉꯥꯏꯇꯦꯀꯣ ꯏꯪꯕ ꯃꯇꯝꯗ ꯀꯣ ꯂꯤ ꯐꯦꯡꯕꯗꯣ ꯀꯌꯥꯃꯨꯛ ꯇꯟꯕ꯭ꯔꯥ
ꯎ ꯑꯗꯨ ꯑꯣꯏꯔꯁꯨ ꯑꯁ ꯇꯨꯝꯃ ꯀꯥꯟꯗꯤ ꯅꯨꯡꯉꯥꯏꯕꯅ ꯑꯩꯈꯣꯏ ꯄꯣꯊꯥꯕ ꯃꯇꯝꯗꯤ ꯐꯖꯅ ꯄꯣꯊꯥꯕ ꯐꯪꯉꯦꯕ ꯑꯗꯨꯒꯤ ꯅꯨꯡꯉꯥꯏꯑꯕ ꯑꯗꯨ ꯃꯇꯝꯗꯨꯅ
ꯆꯥꯕ ꯊꯛꯄꯁꯨ ꯀꯣ ꯏꯪꯕ ꯃꯇꯝꯗꯨꯅ ꯑꯩꯒꯤꯗꯤ ꯅꯨꯡꯉꯥꯏꯌꯦ
ꯑꯁ ꯑꯗꯨꯅꯦ ꯁꯥꯕ ꯀꯥꯟꯗꯤ ꯆꯥꯕ ꯅꯨꯡꯉꯥꯏꯇꯦ ꯎꯝ ꯌꯥꯝ ꯅꯨꯡꯉꯥꯏꯇꯦ
ꯎꯝ ꯃꯌꯥꯝ ꯑꯗꯨꯝ ꯇꯧꯅꯕ ꯃꯥꯜꯂꯦ
ꯎꯝ ꯃꯤ ꯑꯣ ꯑꯌꯥꯝꯕ ꯇꯧꯐꯝꯗꯤ ꯇꯧꯕ ꯃꯥꯜꯂꯦꯗ ꯑꯁꯥꯕ ꯃꯇꯝꯗꯤ ꯆꯥꯕ ꯊꯛꯄ ꯌꯥꯗ ꯌꯥꯗꯕꯀꯣꯏ ꯅꯥꯁꯨ ꯅꯥꯒꯜꯂꯦ ꯑꯗꯨ ꯃꯇꯝꯁꯦ ꯌꯥꯗꯦꯕ ꯑꯗꯨꯅ ꯏꯪꯕ ꯃꯇꯝꯗ ꯈꯔ ꯏꯁꯥꯁꯨ ꯈꯔ ꯅꯨꯡꯉꯥꯏꯑꯕ ꯏꯝꯕꯝꯕ ꯇꯗꯦ ꯍꯥꯥꯕ ꯃꯇꯝꯗꯤ ꯋꯥꯏ ꯑꯁ ꯑꯗꯨꯕ ꯃꯁꯤꯦ ꯆꯔ ꯐ ꯋꯥ ꯑꯩ ꯉꯁꯤꯁꯨꯦ ꯆꯠꯇ꯭ꯔꯦ ꯉꯗꯤ ꯂꯩꯔꯝꯕꯅꯦꯕ
ꯑꯗꯨꯝ ꯐꯝꯔꯒ ꯊꯕꯛ ꯇꯧꯔꯤꯉꯩꯗꯨꯗ ꯃꯇꯝꯗꯣ ꯑꯥ ꯌꯧꯈ꯭ꯔꯕ ꯑꯁ ꯑꯗꯨꯅ ꯍꯥꯊꯨ ꯍꯥꯊꯨ ꯇꯧꯔꯨꯔꯁꯨ ꯑꯃꯨꯛꯀ ꯆꯠꯄꯗꯣ ꯑꯩꯈꯣꯏ ꯅꯛꯇꯤ ꯅꯛꯑꯦꯕ ꯑꯗꯨ ꯑꯣꯏꯔꯁꯨ ꯍꯥꯊꯨ ꯍꯥꯊꯨꯃꯨꯛꯀ ꯆꯠꯄꯗꯣ ꯅꯨꯡꯉꯥꯏꯇ꯭ꯔꯕꯣ ꯀꯣ ꯑꯗꯩ ꯃꯊꯪꯗꯒ ꯑꯃꯨꯛ ꯆꯠꯈ꯭ꯔꯒꯦ ꯍꯥꯏꯅ ꯑꯗꯨꯝ ꯂꯩꯔꯦ
ꯑꯣ ꯍꯛꯇꯗꯤ ꯅꯣꯡꯁꯨ ꯇꯥꯒꯦ ꯇꯥꯒꯦ ꯇꯧꯔꯛꯏꯕꯗꯣ ꯎꯝ ꯑꯗꯨꯒꯤ ꯑꯩꯈꯣꯏꯁꯨ ꯑꯩꯈꯣꯏꯁꯨ ꯆꯠꯇ꯭ꯔꯤꯗ ꯉꯁꯤ
ꯎ ꯃꯊꯪꯗ ꯑꯃꯨꯛꯀ ꯆꯠꯄ ꯇꯥꯔꯦ ꯍꯧꯖꯤꯛꯀꯥꯟꯁꯦ ꯀꯣ ꯊꯦꯡꯅꯁꯨ ꯍꯧꯒꯠꯄꯅꯤꯅ ꯌꯥꯗꯦꯕ
ꯑꯗꯨꯅꯦ ꯊꯦꯡꯉꯁꯨ ꯇꯧꯃꯦ ꯍꯧꯖꯤꯛ ꯀꯥꯟ ꯇꯨꯝꯕꯁꯨ ꯌꯥꯗꯕꯒꯤ ꯑꯩꯁꯨ ꯑꯗꯨꯃꯥꯏꯅ ꯇꯧꯋꯦꯕ ꯉꯔꯥꯡꯁꯨ ꯇꯨꯝꯕ ꯄꯨꯡ ꯑꯃ ꯑꯃ ꯍꯦꯜꯂꯦ ꯇꯨꯝꯕ
ꯎꯝ ꯑꯩ ꯉꯔꯥꯡ ꯄꯨꯡ ꯇꯔꯥꯃꯥꯊꯣꯏ ꯇꯔꯥꯅꯤꯊꯣꯏꯗꯤ ꯇꯥꯔꯦ ꯑꯗꯨ꯭ꯔꯦ ꯇꯨꯝꯝꯕꯗꯨꯣ ꯑꯗꯨ ꯑꯣꯏꯔꯁꯨ ꯑꯩꯗꯤ ꯊꯦꯡꯈ꯭ꯔꯦ ꯑꯗꯨꯝ ꯈꯜꯂꯦ ꯄꯨꯡ ꯑ ꯇꯔꯥꯒꯨꯝꯕꯗ ꯇꯨꯝꯂꯗꯤꯀꯣ
ꯑꯣ
ꯐꯥꯎ ꯇꯨꯝꯕ ꯄꯦꯟꯗꯦ
ꯑꯗꯨꯅꯦ ꯑꯩꯈꯣꯏꯅ ꯑꯗꯨꯗ ꯄꯨꯡ ꯇꯔꯥ ꯑꯗꯨ꯭ꯋꯥꯏꯗ ꯇꯨꯝꯃꯒ ꯈꯔ ꯉꯟꯅ ꯍꯧꯍꯜꯂꯗꯤ ꯇꯨꯝꯕ ꯀꯩꯅꯣ ꯁꯨꯝꯁꯦ ꯐꯥꯗꯕ ꯇꯧꯋꯦꯕ ꯗ ꯎꯝ ꯐꯖꯅ ꯇꯨꯝꯕꯅ ꯐꯩꯌꯦ ꯍꯥꯏꯕꯗꯤ ꯑꯩꯈꯣꯏꯒꯤ ꯍꯛꯆꯥꯡꯁꯤꯁꯨ ꯁꯦ ꯅꯨꯡꯉꯥꯏꯌꯦꯕ ꯐꯖꯅ ꯎ ꯇꯨꯝꯔꯗꯤ ꯊꯕꯛ ꯁꯨꯕ ꯀꯥꯟꯁꯨ ꯅꯨꯡꯉꯥꯏꯇꯦ ꯅꯨꯡꯊꯤꯟꯜꯁꯦ
ꯍꯣꯏꯅꯨꯡ ꯅꯨꯡꯗꯥꯁꯦ ꯉꯟꯇꯥ ꯇꯨꯝꯔꯒ ꯉꯟꯇꯥꯃꯨꯛꯀ ꯍꯧꯒꯠꯄ ꯅꯨꯃꯤꯠꯇꯣ ꯈꯔꯁꯨ ꯏꯁꯥ ꯁꯨ ꯌꯥꯡꯕꯒꯨꯝ ꯇꯧꯋꯦꯀꯣ
ꯍꯣꯏ ꯑꯗꯨꯃꯥꯏꯅ ꯇꯧꯋꯦ
ꯊꯦꯡꯅ ꯍꯧꯒꯠꯂꯗꯤ ꯏꯁꯁꯤ ꯌꯥꯝ ꯂꯨꯝꯕꯒꯤ ꯇꯥꯏꯞꯇꯀꯣ ꯇꯧꯋꯦꯕ ꯂꯦꯡꯕ ꯀꯁꯨ ꯀꯔꯤꯅꯣ ꯅꯨꯡꯉꯥꯏꯇꯦꯕ
ꯑꯗꯨ ꯑꯗꯨꯅꯦ
ꯑꯗꯣ ꯇꯨꯝꯕꯗ ꯊꯦꯡꯅ ꯇꯨꯝꯔꯒ ꯉꯟꯅ ꯍꯧꯒꯠꯂꯁꯨ ꯑꯗꯨꯝ ꯅꯨꯃꯤꯠ ꯆꯨꯞꯄ ꯁꯥꯎꯅꯤꯡꯕ ꯉꯝꯅ ꯇꯧꯋ
ꯑꯗꯨꯅꯦ ꯑꯩꯈꯣꯏ ꯏꯁꯥꯗ ꯄꯦꯕ ꯑꯃ ꯗꯣ
ꯍꯣꯏ ꯃꯤꯅ ꯀꯌꯥꯝꯝꯇ ꯇꯧꯕꯤꯗ꯭ꯔꯁꯨ ꯁꯥꯎꯅꯤꯡꯕꯒꯨꯝꯅꯕꯣ
ꯇ ꯑꯩꯒ ꯅꯪ ꯆ ꯃꯥꯅꯩ ꯅꯦ ꯑꯗꯨꯗꯤ ꯀꯩ ꯃꯔꯥꯝ ꯂꯩꯇꯔꯁꯨ ꯄꯪꯁꯥ ꯁꯥꯎꯅꯤꯡꯕ
ꯍꯣꯏ ꯑꯗꯣ ꯐꯖꯅ ꯇꯨꯝꯕ ꯅꯨꯃꯤꯠꯇꯨꯗꯤꯀꯣ ꯈꯔ ꯑꯗꯨꯝ ꯍꯔꯥꯎꯔꯒꯀꯣ ꯅꯨꯡꯉꯥꯏ ꯏꯕ
ꯑꯗꯨꯗꯅꯦ
ꯑꯉꯥꯡ ꯃꯆꯥꯒꯤ ꯇꯥꯏꯞꯇꯅꯦꯕ ꯁꯤꯁꯦ ꯑꯉꯥꯡ ꯃꯆꯥꯈꯣꯏꯁꯨ ꯆꯥꯎꯋꯤꯗꯅ ꯇꯨꯝꯕ ꯀꯥꯟꯗ ꯇꯨꯝꯕꯗꯣ ꯄꯦꯟꯗ꯭ꯔꯗꯤ ꯗꯤ ꯑꯗꯨꯝ ꯀꯞꯂꯒ ꯂꯩꯕꯗꯣ
ꯎꯝ ꯑꯩꯈꯣꯏꯒꯤ ꯇꯨꯝꯕꯁꯦ ꯌꯥꯝ ꯀꯩꯅꯣꯁꯨ ꯄꯤꯕ ꯃꯥꯜꯂꯦꯗ ꯑꯩꯈꯣꯏꯒꯤ ꯍꯛꯆꯥꯡꯒꯤ ꯑꯣ ꯀꯩꯅꯣ ꯎꯝ ꯌꯥꯝ ꯄꯤꯕ ꯃꯥꯜꯂꯦ ꯍꯥꯏꯕꯗꯤ ꯐꯖꯅ ꯇꯨꯝꯛ ꯀꯥꯟꯗ ꯑꯩꯈꯣꯏ ꯏꯁꯥꯗꯁꯨ ꯅꯨꯡꯉꯥꯏꯕ ꯑꯩꯈꯣꯏꯒꯤ ꯋꯥꯈꯜꯁꯨ ꯅꯨꯡꯉꯥꯏ ꯅꯨꯡꯉꯥꯏꯊꯣꯛꯑꯦꯗꯅ
ꯍꯣꯏ ꯑꯗꯨꯅꯤ
ꯋꯥꯈꯟꯁꯨ ꯊꯣꯛꯇꯕꯅꯤꯅ ꯀꯅꯣ ꯐꯖꯅ ꯇꯨꯝꯗꯕꯁꯦ ꯁꯦ ꯑꯩꯈꯣꯏꯒꯤ ꯋꯥꯈꯜꯁꯦ ꯑꯐꯕꯁꯨ ꯈꯟꯕ ꯍꯩꯇꯕ ꯎꯝ ꯑꯗꯨꯃꯥꯏꯅ ꯇꯧꯔꯒ ꯇꯧꯋꯦꯕ ꯑꯗꯨꯅ ꯑꯗꯨ ꯑꯣꯏꯔꯁꯨ ꯉꯟꯇꯥ ꯇꯨꯝꯅꯉꯥꯏ ꯌꯥꯗꯦꯗꯥꯁ
ꯑꯩꯈꯣꯏꯁꯦ ꯊꯦꯡꯅ ꯑꯗꯨꯝ ꯇꯨꯝꯈ꯭ꯔꯕꯗꯣ ꯑꯗꯨꯒꯤꯗꯣ ꯑꯩꯈꯣꯏ ꯊꯣꯡꯕ ꯋꯥꯈ꯭ꯔꯦꯕ ꯑ ꯈꯨꯟꯗ ꯂꯩꯕꯈꯣꯏ ꯀꯩꯅꯣ ꯍꯦꯛ ꯃꯝꯕ ꯑꯗꯨꯝ ꯇꯨꯝꯈ꯭ꯔꯅꯤ
ꯍꯣꯏ ꯃꯣꯏꯗꯤ ꯉꯟꯇꯥ ꯉꯟꯇꯥ ꯇꯨꯝꯃꯦ ꯑꯁ
ꯑꯩꯈꯣꯏꯁꯨꯀꯣ ꯀꯩꯅꯣ ꯌꯨꯝꯒꯨꯝꯕ ꯆꯠꯂꯗꯤꯀꯣ ꯉꯟꯅ ꯇꯨꯝꯃꯦ ꯑꯗꯨꯝ ꯇꯨꯝꯈꯤꯑꯕ ꯑ ꯌꯨꯝꯗꯒꯤ ꯈꯔ ꯆꯠꯊꯣꯛꯔꯒ ꯁ꯭ꯋꯥꯏꯒꯨꯝꯕꯗ ꯂꯩꯔꯗꯤ
ꯑꯝ
ꯏꯟꯇꯥ ꯇꯨꯝꯒꯦ ꯍꯥꯏꯔꯁꯨꯀꯣ
ꯑ
ꯁꯤꯗ ꯊꯦꯡꯅꯁꯨ ꯏꯔꯨꯒꯟꯕꯅꯤꯅꯀꯣ ꯑꯩꯅ ꯏꯔꯨꯕꯗꯣ ꯄꯨꯡ ꯇꯔꯥ ꯑꯗꯨꯝ ꯇꯥꯈ꯭ꯔꯦ ꯇꯔꯥꯁꯦ ꯇꯨꯝꯒꯦ ꯇꯧꯕ ꯃꯇꯝꯗ ꯏꯔꯨꯔꯕꯅꯤꯅꯀꯣ ꯌꯥꯗ꯭ꯔꯦ
ꯑꯗꯨꯅꯦ ꯑꯁ ꯃꯐꯝꯁꯦ ꯀꯩꯅꯣ ꯇꯣꯉꯥꯟꯕꯅꯤꯅꯀꯣ ꯎꯝ ꯑꯗꯨ ꯀꯩꯅꯣꯗꯗꯤ ꯑꯩꯈꯣꯏ ꯌꯨꯝꯒꯨꯝꯕꯗꯗꯤ ꯀꯩꯅꯣ ꯂꯩꯕ ꯀꯥꯟꯗꯤ ꯉꯟꯅꯁꯨ ꯇꯨꯝꯅ ꯉꯟꯅ ꯍꯧꯒꯠꯄꯁꯨ ꯅꯨꯡꯉꯥꯏꯑꯕ
ꯅꯨꯡꯉꯥꯏꯌꯦꯀꯣ ꯅꯣꯏꯁꯨ ꯑꯗꯨꯃꯥꯏꯅ ꯇꯧꯕ꯭ꯔꯥ ꯑꯩꯁꯨ ꯇꯧꯋꯦ
ꯅꯥꯟ ꯍꯥꯋꯥꯜꯁꯨ ꯀꯩꯝꯇ ꯂꯩ ꯗꯦꯕ ꯑꯩꯈꯣꯏꯗ ꯀꯩꯅꯣ ꯇꯧꯕ ꯍ ꯀꯩꯅꯣ ꯇꯧꯕ ꯑꯁꯤꯗꯗꯤ ꯊꯦꯡꯉꯁꯨ ꯇꯨꯝꯝꯕ ꯊꯦꯡꯉꯁꯨ ꯍꯧꯒꯠꯄ ꯑꯩꯈꯣꯏ ꯏꯁꯥꯗꯁꯨ ꯐꯠꯇꯕ ꯃꯥꯜꯜꯂꯤꯦꯗ ꯁꯤꯁꯦ ꯇꯧꯕꯁꯦ ꯑꯩꯈꯣꯏ ꯏꯁꯥꯒꯤ ꯌꯥꯝ ꯁꯨꯑꯝꯗ ꯃꯥꯜꯂꯦ ꯑꯗꯨꯃꯥꯏꯅ ꯇꯧꯕꯁꯦ ꯎꯝ ꯑꯩꯁ ꯁꯨ ꯑꯗꯨꯝ ꯈꯜꯂꯦꯕ ꯍꯟꯗꯛꯁꯦ ꯇꯨꯝꯕ ꯑꯃꯨꯛ ꯁꯨꯌꯥꯏ ꯌꯥꯗ꯭ꯔꯦꯕ ꯍꯥꯟꯅꯁꯨ ꯇꯧꯔꯝꯕꯅꯦꯕ ꯑꯩꯗꯤ ꯑꯗꯨ ꯑꯗꯨꯒ ꯍꯟꯗꯛꯁꯦ ꯈꯔ ꯐꯩꯌꯦꯦꯅ ꯇꯧꯔꯝꯃꯒ ꯍꯧꯖꯤꯛꯅ ꯑꯃꯨꯛ ꯍꯧꯔꯦ ꯇꯝꯕ ꯌꯥꯗꯕꯒꯤꯁꯦ ꯑꯩꯈꯣꯏ ꯏꯁꯥꯗ ꯌꯥꯝ ꯅꯨꯡꯉꯥꯏꯇꯕ ꯍꯥꯏꯕꯗꯤ ꯅꯨꯡꯊꯤꯤꯟꯒꯨꯝꯕꯗ ꯊꯕꯛꯀꯨꯝꯕ ꯆꯠꯂ ꯍꯥꯏꯕꯗꯤ ꯃꯈꯥꯈꯟꯁꯦ ꯄꯣꯊꯥꯕꯁꯨ ꯈꯪꯗꯅꯕꯀꯣ ꯀꯩꯅꯣ ꯑꯃꯅ ꯅꯨꯡꯉꯥꯏꯇꯕꯒꯨꯝꯕꯅ ꯄꯤꯛ ꯊꯠꯂꯒ ꯂꯩꯕꯒꯤ ꯇꯥꯏꯞꯇ ꯇꯧꯕ ꯑꯗꯨ ꯇꯧꯋꯦꯕ ꯑꯁ ꯒ꯭ꯌꯥꯟ ꯇꯥꯗꯦꯗ ꯇꯨꯝꯅꯕ ꯇꯧꯔꯁꯨ ꯌꯥꯗꯦ ꯍꯧꯖꯤꯛꯇꯤ ꯕꯣꯛ ꯃꯇꯝꯁꯨ ꯑꯣꯏꯕꯅꯤꯅꯀꯣ ꯑꯩꯗꯤ ꯕꯧ ꯌꯦꯡꯗꯦꯕ ꯎꯝ ꯑꯩꯁꯨ ꯌꯦꯗꯦ ꯌꯦꯗꯕ ꯍꯣꯏ ꯑꯗꯨꯅ ꯏꯅꯥꯎꯅꯨꯄꯥꯒ ꯏꯆꯦꯈꯣꯏꯗꯤ ꯌꯦꯡꯉꯦꯕ ꯊꯦꯡ ꯊꯦꯡꯉ ꯌꯦꯡꯕ